ꯍꯜꯂꯣ
ꯀꯦꯟ ꯇꯨꯝ ꯍꯧꯒꯠꯇ꯭ꯔꯤꯕꯣ ꯇꯨꯝ ꯍꯧꯒꯠꯇ꯭ꯔꯤꯕꯣ
ꯍꯧꯒꯠꯇ꯭ꯔꯤꯅꯦ ꯏꯇꯥꯎꯕꯤ
ꯀꯩꯔꯤꯒꯤ ꯌꯥꯝ ꯊꯦꯡꯉꯤꯅ
ꯑꯁ ꯉꯍꯥꯟꯒꯩ ꯕꯣꯟ ꯌꯦꯡꯉꯨꯕꯒꯤꯅꯦ
ꯎꯝ
ꯀꯩꯅꯣ ꯊꯦꯡꯅ ꯇꯨꯝꯕꯗꯣ ꯑꯗꯨꯗꯒꯤ ꯁꯨꯝ ꯍꯩꯅꯒꯤꯗꯅ ꯉꯔꯥꯡꯗꯤ ꯁꯨꯛꯇꯨꯝ ꯇꯨꯝꯃꯨ ꯌꯥꯗ꯭ꯔꯝꯅꯦꯃꯤ ꯃꯤꯠꯁꯦ
ꯑꯣ ꯑꯣ ꯑꯗꯨꯝ ꯍꯥꯏꯔꯒ ꯑꯁ ꯊꯦꯡꯕꯅꯤꯅ
ꯎꯝ ꯑꯗꯨꯝ ꯊꯦꯡꯅ ꯂꯩꯒ꯭ꯔꯕꯅꯤꯅ
ꯎꯝ ꯎꯝ ꯎꯝ ꯑꯥꯏ ꯅꯣꯏ ꯀꯩꯅꯣꯒꯤ ꯑꯥ ꯀꯨꯏꯔꯦꯗ ꯑꯩꯗꯤ ꯃꯊꯥ ꯁꯥꯔꯤꯌꯦ
ꯀꯩꯒꯤꯅꯣ ꯍꯥꯏꯖꯦ
ꯅꯣꯏꯒꯤ ꯀꯩꯅꯣꯒꯤ ꯌꯨꯅꯤꯚꯔꯁꯤꯇꯤꯒꯤꯗꯣ ꯁꯥꯔꯗꯤꯕꯤꯒꯦꯠ ꯂꯧꯊꯣꯛꯄꯩ ꯇꯧꯕꯗꯣ
ꯑꯥ
ꯑꯗꯨ ꯌꯥꯝ ꯀꯨꯏ ꯀꯨꯏ ꯆꯪ ꯃꯥꯜꯂꯤꯅꯦ ꯃꯗꯣ
ꯎꯨꯡ ꯈꯔꯗꯤ ꯀꯨꯏꯕꯅꯤꯅꯦ ꯑꯗꯣ ꯅꯪ ꯁꯥꯔꯗꯤꯕꯤꯒꯦꯠ ꯇꯥꯟꯊꯣꯛꯈꯤꯕ꯭ꯔꯣ
ꯁꯥꯔꯗꯤꯕꯤꯒꯦꯠ ꯇꯥꯟꯊꯣꯛꯈꯤꯝꯅꯦ ꯔꯤꯁꯤꯞꯇꯨꯝ ꯃꯣꯏꯅ ꯗꯦꯠ ꯁꯚꯦꯟ ꯍꯥꯏꯌꯦ ꯑꯗꯣ ꯅꯍꯥꯟ ꯗꯦꯠ ꯁꯦꯚꯦꯟꯒꯤꯗ ꯂꯥꯛꯑꯝꯕꯩꯗꯨꯗ ꯄꯤꯌꯣꯅ ꯆꯪꯕꯅꯦ ꯑꯗꯨꯒꯗꯤ ꯅꯨꯃꯤꯠ ꯅꯤꯅꯤ ꯍꯨꯝꯅꯤ ꯂꯩꯔꯒ ꯂꯥꯛꯑꯣꯌꯦ ꯑꯛ ꯑꯗꯨꯖꯨ ꯅꯨꯃꯤꯠ ꯅꯤꯅꯤ ꯍꯨꯝꯅꯤ ꯂꯣꯏꯔꯒ ꯂꯣꯏꯔꯅꯤ ꯍꯥꯏꯕ ꯅꯠꯇꯕ ꯑꯗꯨꯗ ꯌꯦꯡꯖꯦ ꯂꯥꯛꯑꯣꯌꯦ ꯑꯗꯨꯃꯨꯛ ꯑꯩ ꯆꯠꯁꯤ ꯂꯥꯛꯁꯤꯔꯥ ꯂꯥꯛꯀꯨꯝꯖꯤꯔꯅ ꯈꯜꯂꯩꯔꯤꯅꯤ
ꯑꯦ ꯑꯈꯣꯏꯒꯤ ꯈꯪꯅ ꯆꯥꯟꯅꯕ ꯑꯝꯇ ꯂꯩꯇꯕ꯭ꯔꯥ ꯅꯪ
ꯈꯪꯅ ꯆꯅꯥꯕ ꯑꯃꯗꯤ ꯂꯩꯌꯦ ꯑꯗꯨ ꯃꯣ ꯃꯣꯏꯗꯖꯨ ꯑꯩꯅ ꯍꯥꯏꯒꯤꯕꯅꯦ ꯑꯝꯇ ꯇꯧꯍꯜꯂꯣ ꯑꯩ ꯂꯥꯛꯀꯩ ꯂꯥꯛꯑꯒ ꯑꯃꯨꯛ ꯀꯩꯅꯣ ꯇꯧꯗꯣꯏ ꯁꯔꯨꯛꯑꯅꯗꯤ ꯍꯥꯏꯒꯤꯝꯅꯦꯕ ꯑꯗꯣ ꯈꯪꯗꯦ ꯃꯣꯏꯖꯨ
ꯃꯣꯏꯗ ꯁꯨꯃꯥꯏꯅ ꯍꯥꯏꯔꯣ ꯑꯩ ꯂꯥꯛꯑꯦ ꯑꯝꯇ ꯂꯥꯛꯑꯣ ꯑꯦ ꯕ꯭ꯂꯣꯛꯇꯅ ꯀꯧꯔꯣ ꯑꯗꯨꯒ ꯃꯁꯥꯗꯣ ꯗꯥꯏꯔꯦꯛ ꯄꯨꯁꯜꯂꯣ ꯁꯥꯔꯇꯤꯐꯤꯀꯦꯠ ꯂꯧꯕ ꯃꯊꯛꯀꯤꯗꯣ ꯑꯗꯨꯗꯅꯦ ꯅꯪꯒꯤ ꯁꯔꯇꯤꯐꯤꯀꯦꯠꯇꯣ ꯊꯤꯍꯜꯂꯦꯗꯅ ꯀꯣ ꯏꯔꯝꯗ꯭ꯔꯦꯗꯅ ꯈꯨꯗꯛꯇ ꯏꯍꯜꯂꯨ ꯃꯥ ꯂꯩꯍꯜꯂꯒ ꯑꯗꯨꯒꯤ ꯁꯥꯏꯟꯗꯣ ꯑꯗꯨꯒ ꯕꯤ ꯁꯤ ꯑꯣꯐꯤꯁꯇ ꯑꯗꯨꯝ ꯑꯥ ꯄꯨꯔꯦꯗꯅꯀꯣ ꯑꯗꯨꯒ ꯑꯗꯨꯝ ꯁꯥꯏꯟ ꯊꯛꯂꯥꯎ ꯇꯧꯍꯜꯂꯣ ꯊꯨꯅ ꯊꯨꯅ ꯆꯠꯄꯅꯦꯕ ꯃꯣꯏ ꯌꯥꯎꯔꯗꯤ ꯑꯊꯨꯕꯒꯤꯅꯦ ꯍꯥꯏꯔꯒ ꯑꯗꯨꯒꯅꯦ ꯂꯥꯛꯑꯒ ꯅꯪ ꯊꯣꯛꯄ ꯑꯗꯨꯝ ꯇꯧꯒ꯭ꯔꯣ ꯌꯥꯔꯦ ꯑꯥ ꯃꯣꯏꯒꯤ ꯀꯔꯤ ꯀꯔꯥ ꯇꯧꯕ ꯃꯇꯝꯗ ꯚꯣꯠꯀꯤ ꯃꯇꯝꯗ ꯅꯪꯅ ꯆꯦꯟꯒꯤꯕ ꯃꯌꯥꯝꯗꯨ ꯍꯥꯏꯔꯨꯔꯗꯤ ꯑꯗꯨꯃꯥꯏꯅ ꯈꯔ ꯈꯔ ꯁꯤꯖꯤꯟꯅꯧꯋꯣ ꯄꯪꯒꯅꯨ
ꯃꯟꯅꯦ
ꯎꯝ
ꯃꯣꯏ ꯃꯔꯛꯇ ꯐꯥꯖꯅ ꯆꯦꯕꯤꯔꯤꯅꯦ ꯑꯩꯈꯣꯏ
ꯃꯣꯏ ꯕꯣꯠ ꯀꯒ꯭ꯔꯥꯕ ꯃꯇꯨꯡꯗꯗꯤ ꯃꯣꯏꯅ ꯋꯥꯁꯛꯑꯝꯕ ꯃꯌꯥꯝꯗꯣ ꯂꯣꯏꯅ ꯃꯥꯡꯈ꯭ꯔꯕꯅꯦꯕ
ꯎꯝ
ꯑꯗꯣ ꯁꯥꯔꯇꯤꯐꯤꯀꯦꯠ ꯇꯥꯟꯊꯣꯛꯄꯒꯤ ꯄ꯭ꯔꯣꯁꯦꯁꯇꯣ ꯑꯩꯖꯨ ꯇꯧꯒꯦꯅ ꯈꯟꯕꯅꯦ ꯇꯥꯟꯊꯣꯛꯇ꯭ꯔꯤꯅꯦ ꯅꯪꯕꯣ ꯀꯃꯥꯏ ꯀꯃꯥꯏꯅ ꯇꯧꯒꯦ ꯀꯩ ꯀꯩ ꯆꯦ ꯆꯥꯡ ꯆꯪꯒꯦ ꯑꯝꯇ ꯍꯥꯏꯔꯛꯎꯗꯅ
ꯀꯩꯅꯣ ꯇꯧꯕꯅꯦ ꯑꯝ ꯄ꯭ꯔꯣꯁꯦꯁꯇꯣ ꯃꯣꯏꯒꯤ ꯎꯝ ꯐꯣꯝꯗꯣ ꯐꯣꯝꯗꯣ ꯑꯗꯨꯝ ꯗꯥꯎꯟꯂꯣꯗ ꯇꯧꯕꯅꯦꯕ
ꯎꯝ
ꯐꯣꯝꯗꯨ ꯗꯥꯎꯟꯂꯣꯗ ꯇꯧꯔꯒ ꯆꯤꯡꯊꯣꯛꯑꯒ ꯑꯗꯨꯝ ꯀꯩ ꯃꯥꯏ ꯐꯣꯝ ꯀꯩꯀꯥꯗꯣ ꯃꯦꯜꯂꯅꯤ ꯑꯗꯨꯒ ꯑꯥ ꯇꯨꯌꯦꯜꯐꯀꯤ ꯃꯥꯔꯛꯁꯤꯠꯅꯦ ꯑꯗꯒꯤ ꯑꯩꯒꯤ ꯑꯔꯣꯏꯕ ꯂꯣꯏꯒꯤꯕ ꯃꯥꯔꯛꯁꯤꯠꯇꯣ ꯃꯥꯁꯇꯔꯒꯤ ꯑꯗꯩ ꯒ꯭ꯔꯦꯖꯨꯋꯦꯁꯟꯒꯤꯖꯨ ꯑꯗꯨꯃꯥꯏꯗꯤ ꯍꯥꯞꯄꯅꯦꯕ ꯑꯗꯨꯒ ꯂꯨꯄꯥ ꯀꯩꯅꯣ ꯊꯤꯌꯦ ꯂꯨꯄꯥ ꯄꯩꯁꯥ ꯄꯩꯁꯥ ꯈꯨꯊꯤꯖꯤꯖꯨ ꯀꯩꯅꯣ ꯒ꯭ꯌꯥꯟ ꯇꯥꯗꯕꯤꯅꯦꯃꯦ ꯏꯕ ꯀꯥꯟꯗꯗꯤ ꯃꯈꯥꯗꯗꯤ ꯑꯥꯔꯖꯦꯟꯗ ꯑꯥ ꯑꯥꯔꯖꯦꯟꯖꯦ ꯀꯩꯅꯣ ꯑꯣꯏꯕ ꯑꯥ ꯁꯤꯛꯁ ꯁꯤꯛꯁ ꯗꯦꯜꯂ ꯁꯤꯛꯁ ꯗꯦꯖꯂ ꯀꯩꯅꯣꯝ ꯑꯣꯏꯌꯦꯕ ꯑꯗꯨꯒꯤ ꯑꯥꯔꯖꯦꯟꯖꯦ ꯂꯨꯄꯥ ꯆꯧꯉꯥꯔꯥ ꯆꯥꯇ꯭ꯔꯨꯛ ꯑꯃꯥꯏ ꯑꯣꯏꯒꯤꯕꯅꯦꯕ
ꯑꯥ
ꯑꯗꯨꯒ ꯈꯤꯇꯪ ꯀꯩꯅꯣꯝ ꯀꯩꯅꯣ ꯇꯧꯔꯒꯅ ꯂꯨꯄꯥ ꯆꯅꯤꯔ ꯑꯃꯥꯏ ꯑꯣꯏꯔꯦ ꯑꯗꯨꯏ ꯃꯇꯨꯡꯗ ꯆꯥꯝꯌꯥꯡꯈꯩ ꯀꯃꯥꯏꯅ ꯑꯣꯏꯕꯅꯦꯕ ꯑꯗꯣ ꯑꯩꯒꯤꯗꯣ ꯑꯥꯔꯖꯦꯟꯖꯨ ꯇꯧꯕꯅꯦ ꯃꯃꯥꯡꯁꯨ ꯑꯃ ꯇꯧꯕꯅꯦꯕ ꯑꯩꯅ ꯀꯩꯅꯣ ꯑꯩꯈꯣꯏ ꯃꯥꯝꯇꯣꯟꯅ ꯑꯥꯔꯖꯦꯟꯗ ꯇꯧꯔꯛꯄꯅꯦꯕ
ꯑꯥ
ꯂꯨꯄꯥ ꯆꯥꯇ꯭ꯔꯨꯛ ꯊꯤꯔꯒ ꯑꯩꯅ ꯇꯧꯔꯨꯅꯣꯗꯤ ꯍꯥꯏꯕꯅꯦ ꯀꯩꯁꯨ ꯂꯣꯏꯗꯕꯅꯦꯅ ꯑꯗꯨꯒꯤ ꯆꯠꯂꯦ ꯃꯣꯏꯅꯁꯨ ꯑ ꯃꯣꯏꯅꯗꯤ ꯍꯥꯏ ꯑꯗꯨ ꯑꯩꯅ ꯏꯕ ꯀꯥꯟꯗ ꯁꯤꯁꯦ ꯈꯔ ꯇꯦꯟꯁꯤꯟꯕꯤꯔꯛꯑꯣ ꯊꯥ ꯑꯃꯁꯤ ꯍꯦꯜꯍꯟꯕꯤꯒꯅꯣ ꯀꯩꯅꯣ ꯇꯧꯔꯒ ꯑ ꯑꯣꯡꯂꯤ ꯇ꯭ꯋꯦꯟꯇꯤ ꯗꯦꯖ ꯑꯣꯏꯔ ꯑꯗꯨꯃꯥꯏꯅ ꯈꯔ ꯑꯗꯨꯗ ꯄꯤꯕꯤꯌꯣ ꯀꯩꯁꯨ ꯀꯥꯏꯗꯦ ꯑ ꯍꯞꯇꯥ ꯑꯃꯗꯗꯤ ꯄꯤ ꯉꯝꯃꯣꯏꯗꯣ ꯈꯪꯉꯦ ꯑꯩꯅ ꯐꯖꯅ ꯍꯥꯏꯖꯔꯦ ꯄꯩꯁꯥꯁꯨ ꯁꯨꯃꯥꯏꯅ ꯑꯩꯈꯣꯏꯁꯨ ꯊꯤꯖꯤꯜꯂꯨꯔꯦ ꯑꯗꯨꯗꯣ ꯅꯣꯏꯅꯗꯤ ꯄꯩꯁꯥꯗꯣ ꯁꯨꯃꯥꯏꯅ ꯍꯥꯏꯔꯤꯕꯅꯤꯅ ꯁꯤ ꯅꯪꯅꯕꯗꯤ ꯄꯤꯐꯝ ꯊꯣꯛꯄꯅꯦ ꯑꯗꯨ ꯑꯗꯨꯝ ꯌꯦꯡꯕꯤꯌꯣ ꯇ꯭ꯋꯦꯟꯇꯤ ꯗꯦꯖꯃꯨꯛꯇꯪ ꯑꯣꯏꯍꯜꯂꯣ ꯍꯥꯏꯔꯦ ꯑꯗꯨ ꯌꯥꯗ꯭ꯔꯦ ꯌꯦꯠꯂꯦ ꯃꯣꯏꯁꯦ ꯑꯩꯁꯦ ꯁꯥꯎꯅꯤꯡꯕꯩ ꯂꯥꯛꯄꯩ ꯃꯊꯛꯇ ꯀꯥꯔꯦ ꯃꯊꯛꯗ ꯆꯠꯂꯣ ꯁꯤꯅꯦꯕ ꯃꯈꯥ ꯂꯩꯔꯝꯃꯤꯕ ꯑꯣꯖꯥꯔ ꯀꯩꯅꯣ ꯑꯃ ꯂꯩꯔꯝꯃꯦꯕ
ꯄꯤ ꯑꯅꯣꯏꯕꯒ ꯅꯨꯄꯥ ꯑꯃꯒ ꯂꯩꯔꯝꯕꯗꯨꯔ
ꯑꯥ ꯅꯨꯄꯤ ꯑꯅꯣꯏꯕꯗꯣ ꯑꯗꯨꯗꯨꯅꯦꯕ ꯇꯧꯔꯤꯖꯦ
ꯑꯥ
ꯑꯗꯨ ꯃꯊꯛꯇ ꯀꯥꯔꯀ ꯃꯊꯛꯇ ꯍꯥꯏꯔꯦꯅ ꯁꯥꯔ ꯁꯨꯃꯥꯏꯅ ꯇꯧꯔꯦ ꯈꯣꯠꯂꯦ ꯃꯣꯏꯅ ꯌꯥꯔꯔꯣꯏ ꯍꯥꯏꯔꯦ ꯑꯗꯨ ꯁꯤ ꯌꯥꯔꯣꯏꯗꯕ ꯄꯣꯠ ꯑꯣꯏꯔꯒꯗꯤ ꯀꯩꯗꯧꯕꯒꯤ ꯅꯣꯇꯤꯁꯇꯨꯗ ꯐꯥꯏꯚ ꯍꯟꯗ꯭ꯔꯦꯗ ꯑꯗꯨꯗ ꯍꯥꯏꯔꯤꯅꯣ ꯑꯗꯨꯝ ꯂꯧꯈꯤꯗꯧꯕ ꯊꯥ ꯑꯃ ꯍꯥꯏꯔꯒ ꯑꯗꯨꯝ ꯇꯧꯕ ꯌꯥꯗ꯭ꯔꯥ ꯑꯗꯨꯗꯤ ꯃꯤꯅ ꯇꯥꯟꯅꯕ ꯀꯥꯟꯗꯁꯨ ꯊꯥ ꯑꯃ ꯆꯪꯉꯦ ꯑꯗꯣ ꯈꯪꯖꯔꯅꯤ ꯅꯣꯏ ꯁꯤꯁꯨ ꯌꯥꯅꯤ ꯈꯟꯕꯒꯤ ꯃꯤꯗꯣ ꯑꯊꯨꯕꯒꯤ ꯄꯥꯝꯃꯗꯤ ꯑꯊꯨꯕꯒꯤꯅꯦꯅ ꯄꯩꯁꯥꯖꯨ ꯊꯤꯒꯨꯝ ꯇꯧ ꯊꯨꯅ ꯍꯥꯏꯗꯤ ꯃꯤꯅ ꯄꯥꯝꯃꯤꯕ ꯃꯇꯝꯗꯨꯗꯁꯨ ꯄꯤ ꯉꯝꯗꯦ ꯁꯤ ꯀꯃꯥꯏꯅ ꯇꯧꯗꯣꯏꯅꯣ ꯈꯣꯠꯇꯣꯏꯅꯣ ꯐꯖꯅ ꯍꯥꯏꯔꯦ ꯑꯗꯩ ꯑꯣꯖꯥꯗꯣ ꯈꯣꯠꯂꯤ ꯑꯗꯒꯤ ꯁꯨ ꯃꯥꯅ ꯀꯩꯀꯩꯅꯣ ꯌꯥꯝ ꯍꯥꯏꯔꯛꯑꯦ ꯑꯩꯈꯣꯏ ꯊꯦꯝꯅꯕ ꯑꯩꯅ ꯁꯥꯔ ꯑꯗꯨ ꯊꯧ ꯂꯩꯔꯅꯨ ꯈꯤꯇꯪ ꯊꯨꯕꯤꯔꯛꯑꯣ ꯑꯩ ꯇ꯭ꯋꯦꯟꯇꯤ ꯗꯦꯖꯕꯨꯛꯇꯤ ꯍꯥꯏꯖꯕꯅꯦ ꯃꯈꯥꯒꯤ ꯑꯗꯨꯕꯨ ꯉꯝꯃꯣꯏ ꯍꯥꯏꯔꯦ ꯇ꯭ꯋꯦꯟꯇꯤ ꯗꯦꯖꯕꯨꯛꯇ ꯀꯩꯒꯤꯅꯣ ꯏ ꯉꯝꯃꯣꯏꯗꯣꯏꯁꯦ ꯁꯤ ꯑꯥꯗꯩ ꯂꯧꯔꯨꯗꯧꯁꯨ ꯅꯠꯇꯦ ꯁ꯭ꯋꯥꯏꯗ ꯂꯩꯕ ꯄꯣꯠ ꯑꯣꯏꯔꯝꯒꯅꯤ ꯑꯩꯈꯣꯏꯅ ꯏꯔꯒ ꯁꯤꯒꯅꯦꯆꯔ ꯂꯧꯗꯧꯈꯛꯇꯅꯤ ꯑꯗꯩ ꯁꯤꯒꯅꯦꯆꯔꯁꯦ ꯇꯧ ꯌꯥꯗꯕ ꯈꯣꯠꯇꯕꯅꯦ ꯑꯦ ꯁꯤꯒꯅꯦꯆꯔ ꯇꯧꯅꯕꯅꯦ ꯃꯥ ꯂꯩꯗꯨ ꯁꯤꯅꯦꯕ ꯑꯩꯁꯨꯗꯨꯝ ꯍꯥꯏꯗꯤ ꯋꯥꯗꯣ ꯁꯨꯝ ꯃꯣꯏꯗꯤ ꯑꯦꯛꯁꯀ꯭ꯌꯨꯁꯇ ꯑꯗꯨꯝ ꯊꯤ ꯂꯩꯕ ꯍꯥꯏꯇꯥꯔꯦ ꯑꯗꯨꯝ ꯑꯗꯨ ꯇꯧꯗꯦ ꯑꯗꯨ ꯑꯗꯥ ꯇꯧꯗꯦꯅ ꯇꯧꯂꯩ ꯑꯩꯅ ꯑꯗꯨꯏ ꯄꯣꯠꯇꯨ ꯂꯣꯏ ꯇꯧꯈ꯭ꯔꯣ ꯇꯧꯔꯅꯨ ꯁꯤ ꯀꯔꯝꯀꯥꯟ ꯄꯤ ꯉꯝꯅꯤ ꯍꯥꯏꯕꯅꯣ ꯑꯝꯇ ꯍꯥꯏꯌꯣ ꯈꯣꯠꯂꯣꯅ ꯑꯩꯁꯨ ꯍꯥꯏꯔꯦ ꯑꯗꯣ ꯑꯗꯩꯗꯤ ꯑꯁ ꯅꯣ ꯃꯊꯪ ꯃꯟꯗꯦꯗ ꯂꯥꯛꯑꯣ ꯍꯥꯏꯔꯦ ꯑꯌꯥ ꯀꯃꯤꯡ ꯃꯟꯗꯦ ꯍꯥꯏꯗꯣ ꯀꯃꯤꯡ ꯃꯟꯗꯦ ꯑꯗꯨꯃꯥꯏꯅ ꯑꯣꯏꯕꯅꯦꯕ ꯃꯥꯅ ꯍꯥꯏꯔꯛꯄꯗꯣ ꯑꯗꯨꯒꯤ ꯄꯣꯠꯇꯨ ꯆꯠꯂ ꯀꯥꯟꯗꯨꯗ ꯃꯥ ꯍꯥꯏꯖꯦ ꯑꯥ ꯑꯗꯨꯁꯨ ꯑꯃꯨꯛ ꯆꯠꯂ ꯀꯥꯟꯗꯨꯗ ꯑꯁ ꯅꯪꯒꯤꯗꯣ ꯊꯥꯗꯤ ꯊꯥꯖꯟꯈꯕꯅꯤ ꯌꯧꯔꯛꯇꯦ ꯁꯤꯅꯦꯕ ꯁꯨꯝ ꯍꯥꯏꯔꯤꯁꯦ ꯈꯪꯕ꯭ꯔꯥ ꯑꯗꯨꯗꯩ ꯑꯃꯨꯛ ꯐꯔꯦ ꯑꯗꯨꯗꯤ ꯀꯔꯝꯀꯥꯟ ꯂꯥꯛꯑꯣ ꯍꯥꯏꯅꯣ ꯊꯨꯗꯤ ꯊꯨꯔꯣ ꯁꯨꯃꯥꯏꯅ ꯇꯧ ꯂꯩ ꯌꯥꯔꯣꯏ ꯍꯥꯏꯔꯦ ꯑꯗꯨꯗꯤ ꯍꯪꯆꯤꯠ ꯂꯥꯛꯑꯣ ꯍꯥꯏꯔ ꯍꯪꯆꯤꯠ ꯆꯠꯀꯥꯟꯗꯁꯨ ꯅꯪꯒꯤ ꯄ꯭ꯔꯣꯁꯦꯁꯁꯤ ꯁꯥꯏꯟ ꯇꯧꯕ ꯌꯥꯗ꯭ꯔꯦꯅꯦ ꯈꯣꯠꯇ꯭ꯔꯦꯅꯦ ꯇꯧꯔꯛꯑꯦ ꯅꯍꯥꯟꯁꯨ ꯇꯧꯗꯦ ꯍꯧꯖꯤꯛꯁꯨ ꯀꯩꯗꯧꯖꯥꯠꯅꯣꯅꯦ ꯑꯩꯗꯤ ꯍꯥꯏꯔꯦꯀꯣ ꯑꯗꯨꯒꯗꯤ ꯃꯣꯢꯅ ꯑꯗꯨ ꯅꯨꯃꯤꯠꯁꯦ ꯄꯤꯗꯤ ꯑꯃꯨꯛ ꯄꯤꯊꯣꯔꯛꯑꯕ ꯖꯥꯠꯅꯦ ꯃꯊꯪ ꯆꯠꯄ ꯀꯥꯟꯁꯤꯗꯗꯤ ꯃꯈꯥꯗ ꯄꯤꯒ꯭ꯔꯕꯖꯥꯥꯟꯅꯦ ꯑꯩꯁꯨ ꯃꯊꯛꯇ ꯆꯠꯄ ꯅꯪ ꯃꯈꯥꯗ ꯆꯪꯉꯝꯃꯕ ꯑꯩ ꯆꯪꯉꯦ ꯂꯩꯍꯧꯗꯦ ꯁꯤꯅꯦꯕ ꯑꯩꯁꯨ ꯍꯥꯏꯗꯤ ꯃꯣꯏꯅ ꯇꯧꯅꯔꯛꯄꯅꯤ ꯃꯈꯥ ꯆꯠꯂꯤ ꯆꯠꯇ꯭ꯔꯤꯗꯤ ꯑꯩꯅ ꯀꯃꯥꯏꯟ ꯈꯪꯅꯤ ꯑꯩꯗꯤ ꯃꯉꯣꯟꯗ ꯍꯥꯏꯔꯝꯕꯅꯤꯅ ꯑꯗꯨꯗꯤ ꯃꯥ ꯑꯗꯨꯗꯤ ꯃꯈꯥ ꯊꯤꯔꯨꯁꯤ ꯂꯥꯛꯑꯣ ꯀꯨꯝꯃꯣ ꯁꯤꯅꯦ ꯊꯤꯍꯟꯕꯅꯦ ꯑꯩꯁꯨ ꯑꯥ ꯃꯈꯥ ꯂꯩꯔꯝꯕ ꯑꯁ ꯅꯪꯖꯤ ꯃꯈꯥ ꯂꯩꯖꯦ ꯍꯥꯏꯐꯦꯠꯇꯪ ꯆꯪꯉꯝꯗꯦ ꯑꯩꯉꯣꯟꯗ ꯊꯕꯛ ꯌꯥꯝ ꯄꯤ ꯁꯤꯅꯦꯕ ꯑꯦ ꯑꯩꯗꯤ ꯁꯤꯗ ꯆꯪꯉꯝꯗꯦ ꯍꯥꯏꯗꯨꯗꯤꯅ ꯍꯥꯏꯕ ꯑꯩꯖꯨ ꯃꯊꯛꯇ ꯑꯗꯨꯝ ꯀꯥꯔꯛꯏꯅꯦ ꯅꯪꯉꯣꯟꯗꯅꯦ ꯅꯍꯥꯟꯒꯩ ꯄꯤꯗꯨ ꯅꯪꯅ ꯄꯤꯕꯝ ꯊꯣꯛꯑꯦ ꯑꯩꯗꯤ ꯑꯩ ꯃꯈꯥꯗꯗꯤ ꯀꯩꯗꯧꯕꯩ ꯍꯪꯗꯨꯏꯕ ꯁꯤꯅꯦꯕ ꯑꯩꯖꯨ ꯑꯗꯩ ꯏꯁ ꯅꯣꯏ ꯑꯗꯨꯃꯥꯏ ꯇꯧꯅꯨ ꯈꯣꯠꯅꯨꯌꯦ ꯑꯩ ꯍꯥꯏꯗꯤ ꯄꯨꯔꯥ ꯎꯝ ꯐꯤꯚ ꯑꯥ ꯍꯥꯏꯗꯤ ꯑꯥꯔꯖꯦꯟꯗ ꯊꯤꯔꯤꯅꯤ ꯍꯞꯇꯥ ꯑꯃꯒꯤ ꯄꯣꯠ ꯑꯣꯏꯕꯗꯣ ꯃꯣꯏꯅ ꯇ꯭ꯋꯦꯟꯇꯤ ꯗꯦꯖ ꯊꯥꯔꯇꯤ ꯕꯨꯛ ꯑꯗꯨꯝ ꯊꯥ ꯑꯃꯒꯤ ꯊꯥ ꯑꯃ ꯆꯥꯡ ꯌꯧꯒ꯭ꯔꯦꯕ ꯑꯗꯩꯗꯤ ꯑꯗꯨꯏ ꯇꯣ ꯑꯗꯨꯃꯥꯏꯅ ꯌꯧꯒꯗꯕ ꯑꯣꯏꯔꯗꯤ ꯃꯤꯒꯤ ꯄꯩꯁꯥꯗꯣ ꯂꯧꯒꯅꯣ ꯁꯤꯅꯤꯗ ꯑꯩ ꯍꯥꯏꯅꯤꯡꯉꯤꯖꯤꯅ ꯆꯧꯉꯥ ꯂꯧꯔꯤꯗꯣ ꯂꯧꯒꯅꯨ ꯁꯤꯅꯤ
ꯅꯪꯒ ꯆꯞ ꯃꯥꯟꯅꯅꯉ ꯇꯧꯕꯗꯣ ꯅꯣꯡꯃ ꯇꯥꯔꯦꯕꯀꯣ ꯑꯩꯖꯨ ꯑꯗꯣ ꯑꯩꯒꯤ ꯁꯥꯔꯇꯤꯐꯤꯒꯦꯠ ꯂꯧꯕꯗꯨꯗꯤ ꯅꯠꯇꯦꯕ ꯑꯈꯣꯏ ꯏꯌꯥꯝꯕ ꯑꯃꯒꯤ ꯁꯥꯔꯇꯤꯐꯤꯒꯦꯠ ꯂꯧꯕꯗ ꯌꯥꯝꯅ ꯊꯨꯕꯤꯅꯦꯅ ꯂꯨꯄꯥ ꯆꯧꯉꯥ ꯊꯤꯍꯜꯂꯤꯅꯦꯕ ꯃꯣꯏꯅꯖꯨ ꯆꯧꯉꯥ ꯌꯥꯡꯈꯩꯔ ꯀꯌꯥꯅꯣꯝ ꯊꯤꯕꯅꯦꯕ
ꯎꯝ
ꯑꯗꯨꯗ ꯑꯥ ꯄꯩꯁꯥꯖꯦ ꯁꯤꯗ ꯊꯤꯔꯤꯖꯦ ꯅꯨꯃꯤꯠ ꯇꯔꯨꯛꯅꯤ ꯊꯥꯏ ꯀꯩꯒꯤꯅꯣ ꯄꯤꯗ꯭ꯔꯤ ꯁꯤꯅꯤꯗ ꯑꯩꯖꯦ ꯍꯧꯔꯦ ꯅꯪ ꯑꯗꯨꯃꯥꯏꯅꯒꯥꯗꯤ ꯀꯩꯅꯣ ꯇꯧꯗꯦꯕꯀꯣ ꯑꯩꯖꯦ ꯍꯥꯏꯔꯦꯕꯀꯣ ꯑꯗꯨꯏ ꯈꯪꯗꯦ ꯈꯣꯠꯇꯦ ꯀꯩꯅꯣ ꯈꯪꯗꯦ ꯈꯣꯠꯇꯦ ꯍꯥꯏꯖꯦ ꯁꯤ ꯇꯧꯅꯦꯅ ꯅꯣꯏꯅ ꯊꯥꯏꯖꯦ ꯀꯩ ꯃꯔꯝꯒꯤꯅꯣ ꯁꯤ ꯇꯧꯔꯣꯏꯗꯕ ꯑꯣꯏꯔꯗꯤ ꯁꯤꯅꯦꯕ ꯑꯅꯣꯏꯕꯤ ꯅꯨꯄꯤꯗꯨꯗ
ꯎꯝ
ꯑꯗꯒꯤ ꯑꯗꯣ ꯑꯩꯅ ꯍꯥꯏꯕ ꯉꯝꯗꯦ ꯃꯣꯏ ꯃꯊꯛꯇꯒꯤ ꯇꯧꯔꯛꯄꯅꯦ ꯑꯗꯨꯗꯤ ꯅꯪꯅ ꯍꯥꯏꯕ ꯉꯝꯗ꯭ꯔꯗꯤ ꯅꯪ ꯀꯩꯗꯧꯕꯩ ꯁꯤꯗ ꯐꯝꯃꯤꯅꯣ ꯁꯤꯅꯦꯕ ꯑꯩꯩꯅ ꯍꯪꯉꯤꯁꯦ
ꯎꯝ
ꯃꯥꯖꯦ ꯁꯥꯎꯔꯛꯑꯦꯕ ꯀꯣ ꯅ ꯑꯗꯨ ꯑꯗꯨ ꯋꯥꯍꯩ ꯋꯥꯇꯥꯗꯨ ꯐꯖ ꯋꯥꯍꯩ ꯋꯥꯇꯥꯗꯤ ꯀꯩꯅꯣ ꯁꯤ ꯅꯣꯏ ꯏꯁꯀꯦꯝ ꯇꯧꯔꯤꯔ ꯁꯤꯅꯦꯕ ꯁꯥꯇ꯭ꯔꯗꯒꯤ ꯑꯦ ꯅꯣꯏ ꯏꯁꯀꯦꯝ ꯇꯧꯔꯤꯔ ꯁꯤ ꯐ꯭ꯔꯣꯠꯂꯥ ꯅꯣꯏ ꯁꯥꯇ꯭ꯔꯗꯒꯤ ꯄꯤꯕ ꯉꯝꯃꯣꯏꯗꯕꯗ ꯀꯩ ꯃꯔꯝꯒꯤꯗ ꯑꯗꯨꯗꯤ ꯅꯪ ꯁꯤ ꯀꯩꯅꯣꯗ ꯁꯦꯝꯗꯣꯛꯎ ꯌꯥꯗꯕ꯭ꯔꯅ ꯍꯥꯏꯕ ꯑꯩꯅ ꯑꯩꯅ ꯁꯤ ꯊꯥꯏꯖꯦ ꯅꯨꯃꯤꯠ ꯇꯔꯨꯛꯅꯤꯗ ꯄꯤꯕ ꯁꯨꯉꯝ ꯉꯝꯗꯦ ꯁꯥꯔꯇꯤꯐꯤꯒꯦꯠꯁꯦ ꯃꯔꯣꯟ ꯃꯔꯣꯟ ꯂꯩꯒ꯭ꯔꯦ ꯑꯗꯨꯅ ꯁꯤꯁꯇꯦꯝꯖꯦ ꯁꯦꯝꯗꯣꯛꯄꯤꯌꯨꯅ ꯍꯥꯏꯕ ꯔꯤꯀ꯭ꯋꯦꯁ ꯇꯧꯕ ꯌꯥꯗꯕ꯭ꯔꯥ ꯁꯤꯅꯦꯕ ꯃꯤꯗꯤ ꯅꯨꯃꯤꯠ ꯇꯔꯨꯛꯅꯤꯗ ꯄꯤꯌꯦꯅ ꯈꯪꯖꯗꯕ ꯀꯅꯥꯒꯨꯝꯕ ꯑꯃꯗꯗꯤ ꯂꯥꯛꯏꯅꯦ ꯅꯣꯏꯅ ꯍꯦꯛꯇ ꯇꯧꯔꯒ ꯍꯦꯛꯇ ꯄꯩꯁꯥꯖꯦ ꯊꯤꯖꯜꯍꯜꯂꯒ ꯅꯣꯏꯅ ꯀꯩꯅꯣ ꯇꯧꯏꯖꯦ ꯀꯩꯒꯤꯅꯣ ꯁꯤꯅꯤꯗ ꯀꯣ ꯑꯗꯒꯤ ꯑꯗꯨꯝ ꯀꯩꯅꯣ ꯅꯍꯥꯟꯒꯤ ꯃꯤꯅ ꯑꯩꯠ ꯅꯣꯏ ꯑꯗꯨꯝ ꯅꯤꯌꯣꯝ ꯅꯠꯇꯕ ꯐ꯭ꯔꯣꯗ ꯇꯧꯕ ꯏꯁꯀꯦꯝ ꯇꯧꯕ ꯅꯣꯏ ꯅꯣꯏ ꯁꯥꯇ꯭ꯔꯒꯤ ꯄꯩꯁꯥꯥꯖꯦ ꯀꯌꯥꯝ ꯄꯥꯝꯒꯦ ꯁꯤꯅꯦꯕ
ꯎꯝ
ꯅꯣꯏ ꯃꯣꯏꯒꯤ ꯀꯩꯅꯣ ꯒꯥꯇꯣ ꯀꯨꯝꯗꯔꯛꯑꯦꯕ ꯑꯣꯐꯤꯁ ꯑꯇꯩꯒꯤ ꯍꯦ ꯅꯣꯏ ꯑꯗꯨꯃꯥꯏ ꯍꯥꯏꯗꯣ ꯍꯦꯟꯃꯜꯂꯦ ꯈꯣꯠꯃꯜꯂꯦ ꯁꯥꯇ꯭ꯔ ꯑꯣꯏꯔꯖꯨ ꯁꯥꯇ꯭ꯔ ꯑꯣꯏꯔꯖꯨ ꯅꯣꯏ ꯇꯧꯔꯤ ꯊꯕꯛꯁꯦ ꯚꯤ ꯁꯤ ꯅ ꯁꯥꯏꯟ ꯇꯧꯕꯤꯌꯨ ꯌꯥꯗꯦ ꯆꯞ ꯃꯥꯟꯅꯅ ꯍꯥꯏꯔꯤꯕꯀꯣ ꯚꯤ ꯁꯤ ꯂꯩꯅꯕꯖꯦ ꯀꯩꯗꯧꯅꯕꯅꯣ ꯁꯤ ꯇꯨꯔ ꯆꯠꯅꯕ ꯂꯩꯔꯤꯔ ꯁꯤꯅꯦꯕ ꯑꯩꯅ ꯍꯥꯏꯖꯦ
ꯎꯝ
ꯁꯥꯇ꯭ꯔꯒꯤ ꯁꯥꯏꯟ ꯇꯧꯅꯕꯖꯦ ꯂꯩꯇ꯭ꯔꯗꯤ ꯇꯨꯔ ꯆꯠꯅꯕ ꯚꯤꯁꯤ ꯀꯣꯏꯆꯠ ꯆꯠꯄ ꯆꯠ ꯀꯣꯏꯕ ꯆꯠꯂꯤꯔ ꯁꯤꯅꯦꯕ ꯑꯩꯩꯅ ꯍꯪꯉꯤ
ꯎꯝ
ꯑꯗꯒꯤ ꯃꯣꯏꯅ ꯃꯊꯛ ꯌꯧꯅꯔꯦ ꯃꯊꯛꯀꯤ ꯅꯨꯄꯥꯗꯨꯅꯖꯨ ꯑꯁ ꯁꯥꯎꯅꯨ ꯁꯥꯎꯅꯨ ꯀꯩꯅꯣ ꯇꯧꯕꯅꯤ ꯈꯣꯠꯄꯅꯤꯒ ꯇꯧꯔꯛꯑꯦꯞꯀꯣ ꯈꯔ ꯅꯪ ꯍꯧꯖꯤꯛꯀꯤ ꯈꯗꯥꯡ ꯃꯤ ꯊꯦꯝꯕ ꯀꯟꯕ ꯅꯨꯄꯥꯗꯣ
ꯑꫭ ꯑꫭ ꯃꯊꯛꯀꯤꯗꯣ
ꯑ‌ ꯑꯗꯒꯤꯗꯤ ꯃꯣꯏ ꯑꯗꯨꯒꯤ ꯃꯈꯥꯏꯗ ꯂꯩꯕ ꯍꯅꯨꯕ ꯒꯥꯇꯣ ꯃꯥꯖꯦ ꯑꯍꯥꯟꯕ ꯋꯥ ꯉꯥꯡꯉꯝꯃꯤ ꯑꯩꯅ ꯂꯥꯎꯊꯠꯂꯛꯄꯗꯩꯗꯤ ꯇꯨꯃꯤꯟ ꯂꯩꯒ꯭ꯔꯦꯕꯀꯣ ꯃꯤ ꯄꯨꯝꯅꯃꯛ ꯀꯣꯏꯌꯦꯡ ꯌꯦꯡꯅꯔꯦ ꯑꯗꯨꯗꯩ ꯅꯣꯏ ꯁꯥ꯭ꯇꯔꯒꯤ ꯇꯣꯂꯣꯞꯁꯦ ꯀꯌꯥ ꯄꯥꯝꯃꯤ ꯅꯣꯏꯅ ꯁꯥꯇ꯭ꯔꯖꯦ ꯐꯥꯒꯤ ꯐꯅꯥꯏ ꯇꯧꯕꯅꫭ ꯍꯧꯖꯤꯛ ꯀꯦꯁ ꯄꯥꯟꯖꯤꯜꯂꯨꯔ ꯁꯤꯅꯦꯕ ꯑꯩꯅ ꯍꯥꯏꯖꯦ
ꯎꯝ
ꯅꯣꯏ‌ ꯍꯨꯖꯤꯛ ꯀꯦꯁ ꯄꯥꯟꯖꯜꯂꯨꯔ ꯁꯤꯅꯤ ꯀꯣꯔꯠꯇ ꯆꯠꯂꯒꯅ ꯅꯣꯏ ꯀꯌꯥꯝ ꯅꫭꯏ ꯍꯨꯔꯥꯟꯕꯒꯨꯝꯕꯅꯤ ꯅꫭꯏ ꯁꯤ ꯇꯧꯔꯤ ꯊꯕꯛꯁꯦꯅ ꯑꯗꯨꯏ ꯇꯧꯔꯒꯦ ꯇꯧꯔꯒꯦ ꯒꯥꯏꯅꯀꫭ ꯈꯨꯗꯛꯇꯉꯣ ꯑꯗꯨꯝꯃꯥꯏꯅ ꯇꯧꯔꯒ ꯂꯥꯎꯅꯔꯨꯕꯗꯩꯅꯦ ꯈꯨꯗꯛꯇ ꯀꯩꯅꯣ ꯇꯧꯔꯦ ꯅꯣꯡꯉꯥꯜꯂꯒ ꯄꯤ ꯄꯤꯔꯦꯑꯦ
ꯎꯝ
ꯈꯔ ꯃꯣꯏꯗꯤ ꯗꯞ ꯇꯧꯗ꯭ꯔꯗꯤ ꯌꯥꯗꯝꯅꯦ
ꯂꯥꯏꯊꫭꯛꯑꯦꯃꯤ
ꯑ ꯃꯣꯏꯅ ꯉꯝꯗꯧꯒꯤ ꯃꯣꯏ ꯊꯕꯛ ꯁꯨꯅꯤꯡꯗꯕꯗ ꯅꯥꯔꯕꯅꯤ ꯐ꯭ꯔꯤꯗ ꯇꯣꯂꯣꯞ ꯆꯥꯅꯤꯡꯕ ꯀꯣ ꯑꯗꯒꯤ ꯁꯥꯇ꯭ꯔꯒꯤ ꯐꯣꯔꯝ ꯐꯤꯂꯞ ꯍꯦꯟꯖꯟꯕ ꯈꯣꯠꯆꯟꯕ ꯄꯩꯁꯥꯗꯣ ꯍꯟꯗꯣꯛꯄꯤꯗꯕꯅꯦꯕ
ꯍꯦꯟꯗꯣꯛꯇꯦ ꯎꯝ ꯌꯥꯝ ꯋꯥꯅ ꯍꯦꯟꯗꯣꯛꯄꯅꯦ ꯑꯗꯨꯁꯨ
ꯑ ꯉꯥꯡꯅꯔ ꯒꯤꯔꯤ ꯒꯤꯔꯤ ꯇꯛꯑꯀꯥꯟꯗꯒ ꯍꯟꯇꯣꯔꯛꯀꯗ꯭ꯔ
ꯎꯝ ꯅꯨꯡꯇꯤꯒꯤ ꯑꯥꯗꯒ ꯂꯦꯞꯄꯨꯔꯀꯥꯟꯗꯒ
ꯑ
ꯁꯨꯝ ꯎꯃꯜꯂꯛꯄꯩ ꯌꯦꯡ ꯌꯦꯡꯅꯤꯡꯉꯛꯇ꯭ꯔꯦꯒ ꯍꯥꯏꯔꯒ ꯄꯤꯊꯣꯔꯛꯄꯤꯗꯣ
ꯌꯥꯝꯅ ꯃꯊꯣꯡ ꯍꯨꯛꯇꯕ ꯑꯣꯖꯥ ꯑꯣꯏꯗꯕꯅꯤ ꯃꯣꯏꯖꯦ ꯍꯨꯔꯥꯟꯕ ꯂꯥꯛꯏꯅꯦꯃꯤ ꯁꯤꯗ ꯑꯦ ꯕ꯭ꯂꯣꯛꯇ ꯂꯩꯔꯤꯕ ꯏ ꯕ꯭ꯂꯣꯛꯇ ꯂꯩꯔꯤꯕ ꯀꯥꯡꯕꯨꯖꯤꯡꯖꯦ ꯑꯣꯖꯥ ꯑꯣꯏꯒꯦ ꯁꯥꯇ꯭ꯔꯒꯤ ꯐꯅꯕ ꯀꯩꯅꯣ ꯇꯧꯒꯦꯅ ꯂꯥꯛꯄ ꯅꯠꯇꯦꯕ ꯃꯣꯏꯗꯣ ꯑꯗꯒꯤꯗꯤ ꯍꯨꯔꯥꯟꯕ ꯂꯥꯛꯄ ꯁꯔꯀꯥꯔꯒꯤꯅꯦꯕ ꯁꯦꯟꯇ꯭ꯔꯦꯜꯒꯤꯅꯦꯕꯁꯦ ꯁꯦꯟꯇ꯭ꯔꯦꯟꯒꯤꯅꯦꯕ ꯑꯣꯏꯔꯤꯕ ꯌꯨꯅꯤꯚꯔꯁꯤꯇꯤꯖꯦ ꯇꯣꯂꯣꯞꯁꯨ ꯆꯥꯎꯅ ꯆꯥꯎꯅ ꯂꯥꯛ ꯑꯃ ꯃꯌꯥ ꯑꯣꯖꯥꯒꯩꯅ ꯂꯥꯛ ꯑꯅꯤꯒꯤ ꯃꯌꯥ ꯐꯪꯉꯕꯅꯦꯕ
ꯎꯝ
ꯁꯤꯗ ꯄꯦꯟꯊꯣꯔꯛꯇꯗꯅꯀꯣ ꯀꯩꯗꯧꯒꯦ ꯍꯥꯏꯗ ꯁꯥꯇ꯭ꯔꯒꯤ ꯂꯩꯇ ꯂꯥꯏꯔꯤꯕ ꯃꯃꯥ ꯃꯄꯥꯅ ꯁꯨ ꯅꯣꯝꯗꯅ ꯊꯥꯏ ꯀꯩꯅꯣ ꯇꯝꯃꯜꯂꯤꯕ ꯋꯥꯅ ꯇꯝꯃꯜꯂꯤꯕ ꯍꯨꯃꯥꯡ ꯃꯣꯏꯅ ꯅꯨꯡꯉꯥꯏꯅ ꯆꯧꯀꯤꯗ ꯐꯝꯃꯒ ꯆꯥꯒꯦ ꯁꯤꯅꯦ ꯃꯣꯏ ꯈꯜꯂꯤꯁꯦ
ꯎꯝ
ꯑꯗꯨꯗꯤ ꯌꯥꯔꯣꯏ ꯁꯤꯅꯦꯕ ꯀꯩꯅꯣ ꯐꫭꯝ ꯑꯗꯨꯒ ꯑꯣꯖꯥ ꯀꯟꯇ꯭ꯔꯣꯜꯂꯔꯗꯣ ꯅꯣꯡꯃ ꯑꯈꯣꯏꯒ ꯐꯣꯝ ꯗꯦꯠꯇꯣ ꯗꯦꯠ ꯂꯥꯏꯟꯗꯣ ꯁꯥꯡꯗꯣꯛꯄꯤꯌꯣ ꯍꯥꯏꯕꯀꯣ ꯑꯗꯨꯒ ꯌꯥꯔꯣꯏ ꯁꯤꯅꯦꯕ ꯀꯔꯤ ꯃꯔꯝꯒꯤꯅꯣ ꯁꯥꯥꯔ ꯌꯥꯔꯣꯏ ꯍꯥꯏꯖꯦ ꯀꯩꯅꯣ ꯑꯈꯣꯏꯒꯤ ꯍꯧꯖꯤꯛꯀꯤ ꯃꯇꯝ ꯀꯩꯅꯣꯖꯦ ꯈꯪꯗꯕ꯭ꯔ ꯁꯤꯅꯦꯕ
ꯎꯝ
ꯌꯨꯝꯗ ꯑꯍꯜ ꯂꯃꯟ ꯀꯩꯀꯥ ꯂꯧ ꯁꯨꯕ ꯈꯣꯠꯄꯒꯤ ꯄꯩꯁꯥ ꯌꯥꯝꯅ ꯆꯤꯟꯅꯔꯤꯕ ꯃꯇꯝꯅꯤ ꯁꯥꯔ ꯍꯣꯏꯅ ꯃꯇꯝ ꯁꯥꯡꯗꯣꯛꯄ ꯌꯥꯔꯣꯏ ꯀꯔꯤ ꯃꯔꯝꯒꯤꯅꯣ ꯁꯤꯅꯤ
ꯎꯝ
ꯁꯥꯔ ꯍꯣꯏꯅ ꯑꯃꯨꯛꯇꯪ ꯅꯣꯇꯤꯁ ꯊꯣꯛꯂꯛꯈꯤꯕꯗꯒꯤ ꯑꯅꯤꯔꯛ ꯁꯨꯅ ꯊꯣꯛꯂꯛꯄꯖꯨ ꯅꯠꯇꯦ ꯑꯗꯨꯒ ꯍꯦꯛꯇ ꯌꯥꯔꯣꯏ ꯍꯥꯏꯖꯦ ꯀꯩ ꯃꯔꯝꯒꯤꯅꯣ ꯑꯗꯣ ꯑꯩꯈꯣꯏꯖꯦ ꯂꯥꯏꯔ ꯈꯣꯏꯖꯦ ꯑꯥ ꯁꯔꯒꯔꯗꯒꯤ ꯊꯥꯗꯔꯛꯄꯗꯒ ꯄꯩꯁꯥ ꯈꯁꯦ ꯄꯥꯡꯐꯝꯗ ꯐꯪꯕ ꯑꯣꯏꯅ ꯎꯔꯕ꯭ꯔꯥ ꯁꯤꯅꯦꯕꯀꯣ ꯅꯪ ꯋꯥꯍꯩ ꯋꯥꯇꯥꯗꯣ ꯈꯔ ꯍꯦꯟꯃꯜ ꯀꯥ ꯍꯦꯃꯟꯕꯩ ꯋꯥ ꯅꯠꯇꯦ ꯅꯤꯌꯣꯝꯗ ꯍꯥꯏꯕꯅꯦ ꯁꯤꯅꯦꯕ
ꯎꯝ
ꯑꯗꯨꯗꯒꯤꯗꯤ ꯑꯗꯨꯝ ꯀꯩꯅꯣ ꯇꯧꯈ꯭ꯔꯦ ꯃꯣꯏ ꯃꯤ ꯀꯧꯁꯟꯈ꯭ꯔꯦ ꯃꯥꯅ ꯑ ꯇꯤꯆꯔ ꯏꯗꯨꯨꯀꯦꯁꯟ ꯗꯤꯄꯥꯔꯠꯃꯦꯟꯀꯤ ꯐꯣꯝ ꯐꯤꯜꯂꯞ ꯇꯧꯈꯤꯕ ꯑ ꯀꯩꯅꯣꯗꯣ ꯐꯣꯝ ꯐꯤꯜꯂꯞ ꯃꯤꯁꯟ ꯇꯧꯒꯤꯕꯒꯤ ꯅꯣꯇꯤꯁꯇꯣ ꯑꯃꯨꯛꯇ ꯅꯤꯅ ꯍꯦꯟꯅ ꯊꯣꯛꯇ꯭ꯔꯤꯕꯁꯤꯅꯦꯕ ꯊꯣꯛꯇ꯭ꯔꯤꯕ ꯑꯗꯨꯒ ꯂꯥꯟ ꯂꯩꯁꯤꯟꯈꯤꯕꯩ ꯏꯟꯇꯔꯅꯦꯠ ꯊꯤꯡꯈꯤꯕꯒꯤ ꯃꯇꯥꯡꯗꯨ ꯑꯣꯏꯕꯀꯣ ꯂꯩꯕꯥꯛꯁꯤꯒꯤ ꯏꯁꯨ ꯗ ꯏꯟꯇꯔꯅꯦꯠ ꯊꯤꯡꯕꯦꯟ ꯑꯈꯣꯏ ꯀꯗꯥꯏꯗꯒꯤ ꯊꯤꯌꯣ ꯍꯥꯏꯕꯅꯣ ꯁꯤꯅꯦ ꯑꯣꯟꯂꯥꯏꯟ ꯀꯗꯥꯏꯗ ꯂꯥꯛꯑꯒ ꯊꯤꯌꯣ ꯍꯥꯏꯕꯅꯦꯕꯀꯣ ꯈꯨꯇꯛꯇ ꯍꯥꯡꯉꯦ ꯄꯣꯔꯇꯦꯠꯒꯗꯣ ꯉꯁꯤ ꯅꯨꯃꯤꯠꯇ ꯊꯤꯕ ꯂꯣꯏꯒꯗꯅꯤ ꯉꯁꯤ ꯅꯨꯃꯤꯠꯇꯣ ꯍꯦꯟꯗꯕ ꯐ